ꯍꯂꯣ ꯍꯂꯣ
ꯇꯥꯗ꯭ꯔꯣ ꯑꯣꯣꯏ ꯎꯝ ꯅꯪꯒꯤ ꯑꯦꯁꯥꯏꯟ ꯇꯧꯗ꯭ꯔꯤꯕꯣ ꯇꯥꯔꯦ ꯇꯥꯔꯦ ꯇꯥꯔꯦ ꯎꯝ ꯅꯪꯒꯤ ꯃꯅꯤꯄꯨꯔꯤꯃꯥꯏꯅ ꯇꯧꯗ꯭ꯔꯤꯕꯣ ꯑ ꯍꯜꯂꯣꯔꯕꯣ ꯇꯥꯔꯦ ꯎꯝ ꯅꯪ ꯃꯅꯤꯄꯨꯔ ꯁꯨꯃꯥꯏꯟ ꯇꯧꯗ꯭ꯔꯤꯔꯤꯕꯣ
ꯑꯩ ꯇꯧꯗ꯭ꯔꯤ
ꯅꯪ ꯏꯪ ꯇꯧꯎꯏꯦ ꯀꯩ ꯍꯥꯏꯁꯨ ꯂꯩꯁꯦ ꯑꯩꯒꯤꯁꯨ ꯇꯧꯔ ꯑꯩ ꯑꯩꯒꯤꯗꯨꯗꯩꯁꯨ ꯑꯃꯨ ꯇꯧꯔ ꯁꯥꯟꯅꯁꯤ ꯅꯪꯒꯤ ꯑꯩꯅ ꯑꯅꯤ ꯄꯤꯈꯤꯕꯗꯨꯗꯤ ꯑꯗꯨ ꯇꯧꯗ꯭ꯔꯤꯔꯤꯕꯣ ꯌꯥꯝꯃꯣ ꯅꯪ ꯉꯥꯏꯗꯨ ꯇꯞꯅ ꯇꯥꯏꯕ ꯈꯔ ꯈꯔꯅꯥ ꯅꯪ ꯏꯌꯥꯔꯄꯤꯁ ꯌꯥꯎꯗ꯭ꯔꯣ
ꯑꯦ ꯄꯂꯤꯁ ꯑꯩ ꯌꯥꯎꯛꯇꯦ ꯍꯥꯞꯄꯣ ꯍꯥꯏꯔꯣ
ꯑꯗꯨꯅ ꯃꯁꯥꯒꯤ ꯑꯗꯨꯝ ꯇꯞꯄꯅꯦ ꯌꯥꯄꯤ ꯆꯥꯎꯗ꯭ꯔꯗꯤ ꯑꯣꯀꯦ ꯑꯣꯀꯦ ꯑꯗꯨ ꯇꯥꯔꯒꯗꯤ ꯍꯥꯞꯀꯦꯂꯣ
ꯎꯝ
ꯀꯅꯥ ꯀꯅꯥ ꯂꯩꯒꯦ ꯀ ꯂꯩꯇꯦ ꯑꯗꯨꯗꯨꯗꯤ ꯄꯥꯏ ꯑꯣꯏꯦ ꯎꯝ ꯑꯥꯕꯣ ꯇꯔꯦ ꯇꯥꯔꯦ ꯅꯪꯒꯤ
ꯑꯣ ꯇꯔ ꯇ
ꯎꯝ ꯑꯗꯨꯝ ꯇꯥꯕꯅꯦꯕ ꯏꯌꯥꯔꯄꯦꯁ ꯍꯥꯞꯆꯤꯜꯂꯒ
ꯎꯝ ꯆ ꯆꯥꯇꯗꯤ ꯆꯕꯣ
ꯆꯥꯛꯊꯣꯡꯉꯤ ꯕꯥꯏꯁꯦꯅ
ꯑꯣ ꯑꯣ ꯀꯩ ꯀꯩ ꯏꯟꯁꯥꯡ ꯆꯥꯔꯒꯦ
ꯑꯩꯈꯣꯏ ꯆꯥꯗ꯭ꯔꯤ ꯍꯥꯏꯔꯒ ꯊꯣꯡꯉꯤ ꯑꯩ ꯒ꯭ꯌꯥꯟ ꯇꯥꯗ꯭ ꯃ ꯀꯩꯖꯅꯨ
ꯎ
ꯊꯣ ꯂꯣꯏ ꯄꯨꯊꯣꯔꯛꯑꯅꯤ ꯑꯣ
ꯀꯔꯤ
ꯀꯩꯅꯣ ꯇꯧꯔꯣ ꯑꯩꯒꯤꯗꯣ ꯍꯌꯦꯡꯗꯨ ꯇꯥꯛꯁꯇꯨ ꯑꯦꯁꯥꯏꯟ ꯇꯧꯍꯜꯂꯣ ꯑꯗꯨꯒ
ꯅꯥꯕ ꯃꯃꯤꯡ ꯄꯟꯒꯅꯨ ꯃꯃꯤꯡ ꯄꯟꯕꯗꯤ ꯌꯥꯗꯕꯅꯦ
ꯑꯣ ꯑꯦ ꯃꯃꯤꯡ ꯑꯩꯅ ꯅꯍꯥꯟꯗꯒꯤ ꯇ꯭ꯔꯥꯟꯁꯀ꯭ꯔꯤꯞꯁꯟ ꯇꯧꯔꯛꯏꯁꯦ ꯃꯃꯤꯡꯒꯤ ꯃꯃꯤꯡ ꯉꯥꯛꯇꯅꯤ ꯀꯩꯝ ꯇꯧꯗꯦ
ꯑꯣ ꯑꯣ
ꯑꯗꯨ ꯅꯪ ꯕꯦꯂꯤ ꯅꯪ ꯕꯦꯂꯤꯗꯁꯅ ꯍꯧꯔꯕꯣ ꯑꯩ ꯍꯧꯗ꯭ꯔꯤ ꯍꯌꯦꯡ ꯊꯥꯖꯤꯜꯂꯅꯤ ꯑꯗꯨꯒ ꯍꯌꯦꯡꯗꯒꯤꯩ ꯍꯧꯒꯦ ꯈꯜꯂꯤ ꯅꯪ ꯑꯦꯁꯥꯏꯠ ꯇꯧꯔꯤꯌꯦ ꯗꯥꯏꯅꯦ
ꯑꯩ ꯉꯁꯥꯏ ꯑꯃ ꯇꯧꯔꯛꯑꯦꯕꯀꯣ ꯑꯗꯨ ꯑꯗꯨ ꯇꯧꯕꯗꯤ ꯍꯧꯔꯦ ꯑꯩ ꯍꯥꯏꯗꯤ ꯇ꯭ꯔꯥꯟꯁꯀꯔꯤꯁꯟ ꯚꯦꯂꯤꯗꯦꯁꯟꯗꯨꯅ
ꯑꯣ ꯑꯗ ꯑꯗ ꯑꯗꯨ ꯑꯗꯨ ꯅꯨꯡꯉꯥꯏꯕ꯭ꯔꯣ ꯀꯃꯥꯏ ꯇꯧꯒꯦ ꯑꯗꯨꯝ ꯅꯨꯡꯉꯥꯏ ꯑꯗꯨ ꯃꯇꯝꯕꯨꯗꯤ ꯈꯤꯇ ꯆꯪꯉꯤ ꯁꯦꯝꯗꯣꯛꯅꯕ꯭ꯔꯕ ꯚꯦꯂꯤꯗꯦꯁꯟ ꯋꯝ ꯀꯟꯅꯥ ꯁꯦꯝꯗꯣꯛꯄꯗꯤ ꯑꯣꯏꯗ꯭ꯔꯦ ꯈꯔ ꯈꯔꯗꯤ ꯁꯦꯝꯗꯣꯛꯅꯩ ꯑꯗꯨ ꯍꯧꯖꯤꯛꯀꯤ ꯇ꯭ꯔꯥꯟꯁꯀ꯭ꯔꯤꯞꯁꯟꯗꯨꯗꯗꯤ ꯌꯥꯝ ꯁꯤꯖꯤꯟꯅꯩꯑꯦ ꯌꯥꯝ ꯁꯦꯝꯗꯣꯛꯑꯦꯕ
ꯎꯝ
ꯑꯩ ꯌꯥꯔꯦ ꯑꯩ ꯑꯃ ꯍꯟꯗꯛ ꯃꯤꯁꯨ ꯈꯔ ꯎꯝ ꯋꯥꯠꯂ‌ꯦ ꯑꯗꯣ ꯑꯩꯒꯤꯗꯤ ꯌꯥꯔꯦ ꯑꯃꯦꯠꯇ ꯑ‌ꯦꯁꯃꯥꯏꯅ ꯇꯧꯔꯛꯑꯗꯤ ꯌꯥꯔꯦ
ꯑꯣꯀꯦ ꯑꯣꯀꯦ ꯅꯪꯒꯤꯗꫭ ꯍꯌꯦꯡ ꯁꯣꯏꯗꯅꯕ ꯇꯧꯔꯛꯑꯒꯦ ꯑꯗꯨꯅꯪ ꯉꯁꯤꯗꯤ ꯕꯣꯜ
ꯕꫭꯜ ꯂꯩꯌꯦ ꯌꯦꯡꯉꯣꯏꯗ꯭ꯔꯣ ꯊꯋꯥꯏ ꯅꯨꯡꯉꯥꯏꯇꯦ ꯖꯄꯥꯟ ꯄꫭꯍꯧꯔ ꯖꯄꯥꯟꯗꯣ ꯑꯩꯅ ꯄꯨꯍꯟꯅꯤꯡꯗꯕꯅꯤ
ꯑꯁ ꯅꯥ ꯑꯩꯗꯤ ꯉꯔꯥꯡ ꯋꯥꯟ ꯑꯦꯁ
ꯋꯥ ꯑ‌ꯦꯛꯁ ꯊꯥꯏꯅ‌ꯦ ꯄꫭꯔ‌ꯦ
ꯄꯣꯗꯤ ꯄꯣꯗꯦꯕ ꯑ ꯄꯣꯕ ꯍꯥꯏꯁꯦ ꯖꯄꯥꯟꯒꯤꯗꯨꯗꯤ ꯕ꯭ꯔꯥꯖꯤꯜꯗ ꯊꯥꯏ
ꯑꯣ ꯀꯩꯅꯣ ꯖꯔꯃꯅꯤꯗꯥ ꯄꫭꯕ ꯑꯩꯗꯤ ꯖꯄꯥꯟ ꯄꯥꯟꯗꯣ ꯀꯥꯍꯟꯅꯤꯡꯕꯅꯤꯅ‌ꯦ
ꯖꯄꯥꯟꯗꫭ ꯑꯦꯁꯤꯌꯥꯁꯨ ꯑꯣꯏꯕꯅꯤꯅ ꯀꯥꯍꯅꯤꯡꯕ
ꯑꯗꯣ ꯅ‌ꯦꯃꯥꯔ ꯅꯦꯃꯥꯔꯖꯨ ꯊꯣꯛꯁꯨ ꯊꯣꯛꯇꯦ ꯑꯗꯨ ꯅ‌ꯦꯃꯥꯔ ꯊꯣꯛꯇꯦꯕꯥ ꯑꯗꫭ ꯃꯕꯨꯛ ꯀꯟꯈꯠꯂ‌ꯦ ꯑꯗꯨ ꯅꯪ ꯌꯦꯡꯗꯣꯏꯔꯣ ꯉꯁꯤ ꯉꯁꯤ ꯌꯦꯡꯗꯦꯏꯅꯤ ꯀꯩꯅꯣ ꯂꯥꯎꯑꫭ ꯀꯩꯅꫭ ꯑꯈꫭꯏꯁꯤꯗ ꯑꯗꯣ ꯀꯩ ꯐ꯭ꯔꯤꯗ ꯌꯦꯡꯗꯣꯏꯔꯣ ꯄꯩꯁꯥ ꯊꯤꯕꯤꯔꯣ
ꯄꯩꯁꯥ ꯊꯤꯕꯤ ꯅꯠꯇ ꯐ꯭ꯔꯤꯅꯤꯅ‌ꯦ
ꯎꯝ ꯑꯗꯨ ꯑꯗꯨꯒ ꯏꯁ ꯌꯦꯡꯖꯤ ꯂꯥꯎꯒꯥꯏ ꯌꯥꯝ ꯃꯨꯛꯅꯒ ꯌꯦꯡꯁꯤ ꯂꯥꯛꯑꫭ ꯒꯥꯏ ꯌꯥꯏ ꯄꯩꯁꯥ ꯄꯩꯁꯥ ꯊꯤꯔꯒ ꯌꯦꯡꯕ ꯑꯣꯏꯗꯤ
ꯁꯤ
ꯑꯩꯈꯣꯏꯁꯨ ꯄꯩꯁꯥ ꯊꯤꯗꯕ
ꯃꯤ ꯃꯤꯔꯠ ꯇꯥꯏ ꯊꯣꯏ ꯃꯛꯇꯤ ꯁꯅꯧ ꯍꯥꯏꯕꯅꯤ
ꯎꯝ ꯑꯗꯨ ꯄꯩꯁꯥꯗꯨ ꯁꯦꯀꯦꯟꯗꯔꯤꯒꯤ ꯂꯨꯄꯥ ꯑꯥꯏꯠꯇꯤꯅꯤ ꯍꯥꯏꯗꯥꯏꯅꯦ
ꯑꯥ ꯂꯨꯄꯥꯥ ꯏꯥꯏꯇꯤꯅ‌ꯦ ꯍꯥꯏꯕꯅ‌ꯦ
ꯂꯨꯄꯥ ꯌꯥꯡꯈꯩꯇꯪ ꯆꯪꯉꯦ
ꯂꯄꯥ ꯌꯥꯡꯈꯩꯗ ꯆꯪꯉꯦ ꯍꯥꯏꯔꯣ
ꯎꯝ ꯌꯥꯡꯈꯩꯅꯤ ꯄꯥꯜꯂ ꯀꯅꯣ ꯈꯪꯗꯦꯕ ꯖꯤ ꯑꯦꯁ ꯇ ꯀꯄꯅꯤꯨꯛ ꯍꯥꯏꯖꯤꯜꯂꯦ ꯑꯃꯃꯨꯛ ꯍꯥꯏꯖꯤꯜꯂꯦ ꯃꯣꯏ ꯄꯩꯁꯥ ꯁꯨ ꯄꯤꯗꯦ ꯑꯁꯤ ꯃꯇꯝ ꯋꯥꯅ ꯉꯥꯡꯔ ꯃꯇꯝ ꯇꯔꯥ ꯇꯔꯥ ꯂꯣꯏ ꯍꯦꯜꯂꯤꯉꯤꯍꯦ
ꯑꯣ ꯃꯤ ꯇꯥ ꯍꯦꯂ ꯉꯥꯡꯉꯒ ꯆ ꯀꯔ ꯑꯣꯏꯗ
ꯑꯗꯨ ꯃꯤ ꯇꯧꯅꯤꯡꯗ꯭ꯔꯤꯗꯤ ꯑꯗꯨꯏꯅꯦ
ꯎꯝ ꯃꯤ ꯇꯧꯅꯤꯡꯗꯅꯕ ꯍꯟꯗꯛꯇꯤ ꯋꯥ ꯈꯔ ꯉꯥꯡꯅꯖ ꯌꯥꯔꯣꯏꯗ꯭ꯔꯦ ꯃꯤꯁꯦ ꯑꯝꯇ ꯇꯧꯅꯗ꯭ꯔꯦ
ꯎꯝ ꯄꯩꯁꯥ ꯑꯗꯨ ꯁꯨꯅ ꯁꯨꯅ ꯄꯦꯔꯗꯤ ꯇꯧꯅꯤꯡꯗꯧꯕ ꯃ ꯑꯗꯨ ꯍꯧꯁꯨ ꯃꯤꯗꯨ ꯊꯕꯛꯇꯣ ꯋꯥꯅ ꯁꯨꯔꯤꯕꯅꯤꯅ ꯄꯩꯁꯥꯗꯣ ꯁꯨꯅ ꯄꯤꯕꯤꯔꯒꯗꯤ ꯐꯩꯗꯅ ꯎꯝ ꯊꯕꯛꯁꯨ ꯁꯨꯍꯟꯕ ꯑꯗꯨꯒ ꯄꯩꯁꯥꯁꯨꯁꯨꯅ ꯄꯤꯗꯕ ꯑꯗꯨꯅꯤ ꯇꯧꯔꯤꯁꯦ ꯑꯗꯨ ꯑꯗꯨꯗꯤ ꯀꯃꯥꯏꯅ ꯇꯧꯁꯦ ꯍꯥꯏꯕꯅꯣ ꯑꯩꯈꯣꯏ ꯃꯃꯥꯡ ꯅꯣꯡꯃꯥꯏꯖꯤꯡ ꯆꯤꯡ ꯀꯥꯕꯗꯣ ꯉꯇꯪ ꯍꯦꯠꯎꯁꯤꯗꯅ ꯑꯩ ꯌꯥꯔꯣꯏ ꯏꯁꯥꯕꯨꯗꯤꯤꯀꯥꯟ ꯑꯗꯨ ꯑꯗꯨ ꯊ ꯑꯩ ꯃꯃꯥꯡꯗ ꯃꯃꯥꯡ ꯀꯥꯕꯗꯣ ꯈꯣꯡ ꯇꯠ ꯂꯦꯃꯤ ꯈꯔ ꯏꯁꯥꯁꯦ ꯈꯔ ꯐꯟꯗ꯭ꯔꯒꯗꯤ ꯌꯥꯝꯌꯥꯝꯕ ꯅꯪ ꯅꯁꯥꯗꯣ ꯈꯔ ꯁꯣꯜꯂꯤꯀꯣ ꯅꯁꯥꯗꯣ ꯅꯨꯄꯥ ꯊꯣꯛꯅꯕ ꯇꯧꯁꯤ ꯑꯩ ꯅꯨꯄꯥ ꯊꯣꯛꯅꯕ ꯀꯟꯅ ꯇꯧꯔꯤꯌꯦ ꯏꯁꯥꯁꯦ ꯑꯣ ꯀ ꯇꯧꯔꯤꯅꯣ ꯍꯧꯖꯤꯛ ꯋꯥꯛꯀꯤꯡ ꯆꯦꯟꯗꯅ ꯇꯧꯅ ꯇꯧꯔꯤ
ꯂꯥꯛꯑꯣ ꯂꯥꯛꯑꯣ ꯂꯥꯛꯑꯣ ꯁꯤꯗ ꯁꯤꯗ ꯂꯥꯛꯑꯣ ꯖꯤꯝ ꯅꯨꯡ ꯈꯔ ꯄꯥꯏꯈꯠꯇꯅ ꯈꯣꯂ ꯇꯧꯁꯤꯅ ꯁꯥꯔꯤ
ꯑꯩ ꯀꯥꯗ ꯑꯩ ꯀꯥꯗ ꯂꯩꯕꯗꯣ ꯑꯩ ꯊꯥꯒꯠꯇꯅ ꯈꯣꯠꯇꯅ ꯇꯧꯔꯤꯌꯦ
ꯎ
ꯑꯩꯅ ꯃꯅꯨꯡꯗ ꯌꯥꯝ ꯊꯝꯖ ꯅꯅ ꯎꯗꯕꯩꯅꯦ ꯑꯩꯅ ꯁ꯭ꯇꯦꯞ ꯕꯥꯏ ꯁ꯭ꯇꯦꯞ ꯄꯨꯊꯣꯔꯛꯀꯦ ꯇꯧꯕꯅꯤ ꯑ ꯑꯩ ꯑꯩ ꯀꯩꯅꯣꯝꯃ ꯂꯩ ꯀꯩꯅꯣꯝꯃ ꯂꯩꯔꯦ ꯎ ꯂꯩꯒꯦ ꯄ꯭ꯔꯣꯇꯤꯟ ꯑꯃ ꯂꯩꯔꯦ
ꯑꯣ ꯀꯩ ꯇꯝꯕꯤꯦꯅꯤ
ꯀꯝꯄꯦꯅꯤꯁꯦ ꯀꯩ ꯖꯤ ꯑꯦꯛꯁ ꯑꯦꯟ ꯅꯥꯏꯟ ꯀꯩꯅꯣ
ꯖꯤ ꯑꯦꯛꯁ ꯑꯦ ꯇꯥꯗ꯭ꯔꯤꯌꯦꯦ ꯃꯃꯤꯡꯗꯣ ꯑꯝꯇ
ꯃꯦꯛꯦꯛ ꯗꯤꯐ꯭ꯔꯦꯟꯁ ꯍꯣꯏ ꯍꯣꯏ ꯏꯁꯇ ꯏꯁ ꯀꯩꯅꯣꯗꯒꯤ ꯌꯥꯝ ꯐꯖꯩꯃꯤ ꯎꯝ ꯁꯤꯡꯖꯃꯩꯗ ꯑꯃ ꯂꯩꯕꯗꯣ ꯑꯗꯨꯗꯤ ꯂꯩꯕꯅꯦ ꯂꯨꯄꯥ ꯂꯤꯁꯤꯡ ꯑꯅꯤ ꯃꯃꯟ ꯀꯃꯥꯏꯅ ꯇꯧꯒꯦ ꯄꯔꯁꯦꯟ ꯂꯤꯁꯤꯡ ꯑꯅꯤ ꯄꯤ ꯄꯁ ꯇꯥꯕ ꯇꯥ ꯄꯤꯁꯤꯟꯒꯦ ꯑꯗꯣ ꯃꯒꯤ ꯀꯩꯅꯣꯗ ꯄ꯭ꯔꯥꯏꯁ ꯑꯣꯟꯂꯥꯏꯟ ꯄ꯭ꯔꯥꯏꯖꯇ ꯇꯨ ꯊꯥꯎꯖꯟ ꯁꯤꯛꯁ ꯍꯟꯗ꯭ꯔꯦꯗ ꯁꯚꯦꯟ ꯍꯟꯗ꯭ꯔꯦꯠ ꯐꯥꯏꯚ ꯍꯟꯗ꯭ꯔꯦꯠ ꯑꯗꯨꯋꯥꯏꯐꯥꯎ ꯂꯩꯌꯦꯕꯀꯣ ꯑꯗꯣ ꯑꯦꯝ ꯑꯥꯔ ꯄꯤꯗ ꯊ꯭ꯔꯤ ꯊꯥꯎꯖꯟ ꯅꯥꯏꯟ ꯍꯟꯗ꯭ꯔꯦꯠ ꯅꯥꯏꯟꯇꯤ ꯅꯥꯏꯟ ꯊꯥꯏꯔꯦ ꯑꯗꯣ ꯃꯥ ꯇꯨ ꯊꯥꯎꯖꯟꯗ ꯄꯤꯔꯤ
ꯑꯣ
ꯑꯣ ꯌꯥꯝꯃꯅꯦꯩ ꯑꯩꯁꯨ ꯌꯥꯝ ꯀꯟꯅ ꯀꯥꯟꯅꯕꯗꯤ ꯃꯥꯟꯗꯦ ꯑꯦ ꯀꯥꯟꯅꯕꯅꯦ ꯑꯩꯁꯨ ꯍꯦ ꯇ꯭ꯔꯋ꯭ꯔꯣꯇꯇ꯭ꯔꯦ ꯑꯩꯁꯦ ꯄ꯭ꯔꯣꯇ ꯂꯨꯄꯥ ꯂꯤꯁꯤꯡ ꯑꯅꯤꯗ ꯐꯪꯉꯛꯑꯗꯤꯀꯣꯗꯅ ꯑꯦ ꯇꯥꯡ ꯍꯟꯇꯛ ꯑꯅꯧꯕꯗꯗꯤ ꯑꯍꯨꯝ ꯂꯩꯔ ꯑꯗꯣ ꯁꯤꯁꯦ ꯑꯣꯜ ꯁ꯭ꯇꯣꯛꯅꯤ ꯍꯥꯏꯗꯣꯏꯅꯤ ꯍꯧ ꯂꯩ ꯑꯐꯕ ꯑꯐꯕ ꯅꯠꯇꯦ ꯅꯠꯇꯦ ꯑ ꯂꯤꯁꯤꯡ ꯃꯥꯄꯜꯗ ꯍꯥꯞꯄꯤꯌꯨ ꯄꯣꯠꯇꯣ ꯑꯩꯗꯤ ꯆꯦ ꯆꯥꯟꯅꯕ ꯅꯠꯇꯦ ꯑꯩ
ꯀꯦꯕꯤ ꯅꯠꯇ꯭ꯔꯁꯨ ꯑꯐꯕ ꯄꯣꯠ ꯅꯠꯇꯦ ꯑꯗꯨꯁꯨꯔꯨꯛꯇꯦ ꯅꯣꯡꯃꯒꯤ ꯑꯩꯈꯣꯏ ꯁ꯭ꯋꯥꯏꯗ ꯐꯪꯕ ꯑꯗꯩ
ꯂꯩ
ꯑꯗꯨꯝ ꯌꯦꯟ ꯆꯥꯕꯅꯤ ꯈꯔ ꯌꯦꯨꯝ ꯌꯦꯔꯨꯝ ꯂ
ꯌꯦꯦꯔꯨꯝ ꯂꯈꯣꯏ ꯁꯪꯒꯣꯝ ꯇꯧꯔꯒ ꯑꯩ ꯀꯨꯝ ꯂꯈꯣꯏ ꯁꯪꯒꯣꯝꯗꯨꯔ ꯐꯩꯌꯦꯕ ꯑꯗꯨꯪ ꯑꯩꯒꯤ ꯉꯝꯗꯣꯏꯔꯣ ꯂꯨꯄꯥ ꯂꯤꯁꯤꯡ ꯑꯍꯨꯝꯗꯨ ꯑꯗꯨꯏꯗꯣ ꯑꯗꯨ ꯄꯥꯊꯣꯛꯎ ꯁꯣꯗꯔꯦꯟ ꯎ ꯁꯣꯟꯗ ꯍꯦꯟꯅ ꯀꯥꯟꯅꯩꯌꯦ ꯑꯗꯨ ꯀꯥꯟꯅꯕꯗꯣ ꯑꯗꯨ ꯌꯦꯔꯨꯝꯗꯣ ꯐꯨꯠꯄ ꯈꯣꯠꯄ ꯍꯥꯏꯗꯣ ꯑꯗꯨꯝ ꯑꯗꯨꯝ ꯍꯦꯛꯇ ꯇꯜꯂꯛꯄ ꯌꯥꯎꯋꯦ ꯁꯤꯗꯤ ꯆꯠꯂꯥꯎ ꯊꯤꯜꯂ ꯇꯒꯤ ꯐꯠꯇ꯭ꯔꯣ ꯌꯗ ꯅꯪꯅ ꯈꯜꯂꯤꯁꯦ ꯂꯨꯄꯥ ꯂꯤꯁꯤꯡꯄꯟ ꯌꯧꯗ꯭ꯔꯒꯗꯤ ꯀꯥꯟꯅꯗꯦ ꯁꯤꯅꯦꯕ
ꯅꯠꯇꯦ ꯃꯥꯄꯜ ꯌꯧꯗ꯭ꯔ ꯃꯛꯇꯨꯅꯦ ꯂꯤꯁꯤꯡꯗꯨ
ꯑ ꯅꯣꯏ ꯄꯩꯁꯥ ꯄꯥꯏꯕꯗꯤꯗꯤ ꯑꯩ ꯉꯝꯗ꯭ꯔꯦ
ꯑꯇꯩ ꯅꯠꯇꯇꯩ ꯌꯥꯝ ꯑꯐꯕꯗꯨ ꯆꯥꯁꯦ ꯋꯥꯅꯤ ꯐꯠꯇꯕ ꯏꯐꯦꯛꯇꯤꯕ ꯑꯣꯏꯗꯕꯗꯨ ꯆꯥꯒꯨꯝꯁꯦ ꯍꯥꯏꯕ ꯋꯥꯅꯤ
ꯕꯉ ꯑꯗꯨꯗꯤ ꯍꯦꯃꯟꯗ꯭ꯔꯣ ꯅꯪꯁꯨ ꯂꯨꯄꯥ ꯂꯤꯁꯤꯡ ꯑꯅꯤꯉꯒꯤꯁꯤ ꯌꯥꯝ ꯊꯤꯅ ꯋꯥꯡꯉꯝꯅꯦ ꯌꯥꯔꯦ ꯁꯤ ꯀꯩꯅꯣꯗ ꯏꯁꯀꯣꯞ ꯑꯃꯗ ꯇ꯭ꯋꯦꯟꯇꯤ ꯐꯥꯏꯚ ꯒ꯭ꯔꯥꯝ ꯄꯣꯔꯇꯤꯟ ꯌꯥꯎꯗꯣꯏꯅꯤ ꯁꯤ ꯀꯦꯔꯨꯝ ꯁꯤꯒꯤꯔꯨꯝ ꯃꯔꯤ ꯃꯔꯤ ꯃꯉꯥ ꯆꯥꯕꯒꯤ ꯄ꯭ꯔꯣꯠ ꯇꯤꯟ ꯑꯅꯤ ꯁꯤꯗ ꯐꯪꯗꯣꯏꯁꯦ ꯑꯗꯨꯗ ꯑꯗꯨ ꯁꯤ ꯆꯣꯀ꯭ꯂꯦꯠ ꯐ꯭ꯂꯦꯕꯔ ꯑꯣꯏꯔꯦ ꯗꯥꯏꯖꯦꯁꯇꯤꯞ ꯑꯦꯠ ꯑꯦꯟꯖꯥꯏꯝ ꯌꯥꯎꯔꯦ ꯑꯗ ꯃꯥꯅ ꯑꯃꯒ ꯄꯤꯔꯛꯑꯦ ꯑꯃ ꯑꯃ ꯀꯩꯅꯣ ꯀꯩꯅꯣꯅꯤ ꯃꯥꯏꯁꯦ ꯀꯩꯅꯣ ꯀ꯭ꯔꯦꯇꯤꯟ ꯍꯥꯏꯌꯦ ꯃꯥꯏꯁꯦꯀꯣ ꯑꯩ ꯆꯥꯗꯤ ꯆꯥꯗꯦꯕꯀꯣ ꯑꯩ ꯆꯥꯗꯤ ꯆꯥꯗ꯭ꯔꯤ ꯃꯥꯅ ꯍꯥꯄꯞꯄꯅꯦꯕ
ꯎꯝ ꯀꯦꯇꯤꯟꯗꯣ ꯌꯥꯝ ꯐꯩꯅꯦ ꯏꯅꯔꯖꯤ ꯌꯥꯝ ꯄꯤꯕꯅꯦ
ꯑꯗꯣ ꯁꯤꯁꯦ ꯏꯁꯤꯡ ꯌꯥꯝꯊꯛꯇ꯭ꯔꯒꯗꯤ
ꯌꯥꯗꯦ ꯍꯥꯏꯕꯅꯦ ꯍꯥꯏꯗꯤ ꯅꯨꯡ ꯂꯩ ꯈꯣꯠꯂꯤ
ꯎꯝ ꯃꯥꯁꯦ ꯏꯁꯤꯡꯁꯦ ꯕꯣꯗꯤꯗ ꯌꯥꯎꯕ ꯏꯁꯤꯡ ꯃꯌꯥꯝꯁꯦ ꯃꯁꯜꯗ ꯂꯣꯏ ꯆꯤꯡꯕꯖꯥꯠꯅꯦꯕ
ꯎꯝ
ꯑꯗꯨꯒꯤ ꯏꯁꯤꯡ ꯑꯇꯩ ꯑꯗꯣ ꯑꯗꯨꯃꯥꯏꯅ ꯆꯤꯡꯊꯣꯛꯈ꯭ꯔꯕꯅꯤꯅ ꯀꯤꯠꯅꯤꯗ ꯀꯩꯗ ꯅꯨꯡ ꯂꯩꯕꯒꯤ ꯄ꯭ꯔꯣꯇꯤꯟ ꯏꯁꯤꯡ ꯊꯛꯆꯜꯂꯒꯕꯨꯗꯤ ꯐꯩ ꯊꯛꯇ꯭ꯔꯒꯗꯤ ꯑꯗꯨꯒꯤ ꯄ꯭ꯔꯣꯕ꯭ꯂꯦꯝ ꯂꯩ ꯍꯥꯏꯌꯦꯕ
ꯎꯝ ꯆꯨꯝꯃꯦꯗꯣ ꯌꯥꯝ ꯊꯤ ꯆꯨꯝꯕ ꯋꯥꯐꯝꯅꯦ
ꯑꯗꯣ ꯏꯁꯤꯡ ꯌꯥꯝ ꯊꯣꯛꯣꯛꯎ
ꯎꯝ
ꯑꯗꯨ ꯑꯩ ꯁꯤ ꯆꯥꯕ ꯍꯧꯗ꯭ꯔꯦ ꯑꯩ ꯈꯔ ꯍꯦꯚ ꯇꯧꯔꯛꯑꯀꯥꯟꯗ ꯆꯥꯒꯦꯅ ꯊꯝꯕꯅꯦ
ꯍꯧꯖꯤꯛ ꯈꯔꯗꯤ ꯁꯥꯟꯅꯔꯕ ꯅꯠꯇ꯭ꯔꯣ
ꯎꯝ ꯍꯧꯔꯝꯅꯤ ꯁꯤꯡꯕꯗꯤ ꯆꯤꯡꯕ꯭ꯔꯣ ꯄꯨꯟꯗꯨꯅꯤ ꯄꯨꯁꯞ ꯎꯝ ꯑꯗꯣ ꯑꯩꯅ ꯍꯥꯏꯁꯦ ꯑꯩꯗꯤ ꯋꯥꯛꯀꯤꯡꯗꯨ ꯆꯦꯟꯗꯣꯏꯅꯦꯕ
ꯑꯥ
ꯑꯗꯣ ꯑꯜꯇꯔꯅꯦꯇꯤꯞ ꯗꯦꯗ ꯋꯥꯋꯀꯤꯡ ꯆꯦꯟꯕ ꯁꯤꯁꯤꯅ ꯑꯗꯨꯒ ꯍꯌꯦꯡꯅ ꯑꯃꯨꯛ ꯎꯝ ꯀꯩꯅꯣꯁ ꯌꯣꯠ ꯁꯥꯟꯅꯅꯕ ꯑꯗꯨꯃꯥꯏꯅ ꯇꯧꯒꯦ ꯇꯧꯅꯤ ꯑꯩ ꯅꯨꯡꯇꯤꯒꯤ ꯇꯧꯁꯟꯕꯗꯨꯗꯤ ꯕꯦꯔꯥ ꯀꯥꯏꯗꯅ ꯑꯗꯨꯒ ꯁꯦꯇꯔꯗꯦꯒ ꯁꯟꯗꯦꯒ ꯑꯗꯨ ꯔꯦꯁ ꯄꯤꯒꯦ ꯇꯧꯕ ꯌꯥꯏ ꯌꯥꯏ ꯁꯥꯏꯟꯇꯐ ꯃ ꯁꯅꯥꯔ ꯑꯩ ꯑꯩꯒꯤꯗꯤ ꯄꯨꯔꯥ ꯅꯣꯏ ꯕꯣꯗꯤ ꯕꯤꯜꯗꯔ ꯀꯣ ꯑꯗꯨꯃꯥꯏꯅ ꯁꯥꯟꯅꯕ ꯍꯥꯏꯕꯒꯤ ꯋꯥꯔꯤ ꯅꯠꯇꯦꯗ ꯏꯁꯥ ꯐꯤꯠ ꯑꯣꯏꯅ ꯂꯩꯅꯕ ꯑꯦꯊꯂꯦꯇꯤꯛꯀꯤꯀꯣ ꯕꯣꯗꯤꯒꯤ ꯁꯦꯞ ꯇꯨ ꯈ ꯇꯗꯥꯗꯤ ꯌꯥꯅꯤ
ꯑꯥꯎ ꯗꯤꯖꯦ ꯃꯥꯂꯤ ꯃꯥꯂꯤꯛꯅ
ꯍꯣꯏ ꯑꯗꯨꯅꯤ ꯆꯦꯟ ꯃꯅꯤꯛꯇꯨ ꯈꯤꯇꯪꯒ ꯃꯥꯜꯍꯜꯂꯒ ꯑꯗꯨꯅꯤ
ꯁꯣꯣꯟꯃꯦꯟ ꯗꯦꯁ ꯃꯥꯂꯟꯁꯦ ꯍꯥꯏꯔꯣ
ꯑꯩꯗꯤ ꯈꯔ ꯃꯥꯟꯔꯗꯤ ꯌꯥꯔꯦ ꯈꯣꯏ ꯁꯥꯥꯁꯦ ꯈꯔ ꯐꯤꯠ ꯐꯤꯠ ꯑꯣꯏꯕꯗꯨꯅꯤ ꯑꯩꯅ ꯄꯥꯝꯖꯩꯁꯤꯅ ꯀꯩꯅꯣꯗꯨ ꯅꯠꯇꯦ
ꯏꯌꯥꯝꯕ ꯏꯕꯥꯅꯤꯁꯤ ꯃꯤꯅꯤꯠ ꯑꯃꯒꯨꯝꯕꯗ ꯉꯥꯏꯔꯑꯦ
ꯎꯝ ꯑꯗꯨꯗꯤ ꯃꯤꯅꯤꯠ ꯃꯤꯅꯤ ꯑꯃ ꯍꯥꯞꯄꯒꯦ ꯍꯥꯏꯔꯣ ꯂꯣꯏꯁꯤꯜꯂꯁꯤꯔꯣ ꯑꯗꯨ ꯑꯗꯨ ꯃꯥꯅ ꯉꯁꯥꯏꯒꯤ ꯑꯇꯣꯞꯄ ꯇꯥꯛꯁ ꯑꯦꯥꯏꯟ ꯇꯧꯕ ꯍꯥꯏꯗꯣ ꯑꯗꯨꯗ ꯃꯤꯅꯤꯠ ꯁꯤꯁꯦ ꯀꯩꯅꯣ ꯄ꯭ꯔꯥꯏꯃꯥꯔꯤ ꯈꯛꯇꯪ ꯅꯠꯇꯕꯤꯗ ꯁꯦꯀꯦꯟꯗꯔꯤꯒꯤ ꯃꯤꯁꯁꯨ ꯄꯥꯏ ꯍꯥꯏꯌꯦꯕ ꯑꯗꯨ ꯑꯗꯨ ꯄꯨꯂꯞ ꯀꯥꯎꯟ ꯇꯧꯋꯦꯕ ꯑꯗꯨꯗꯤ ꯑꯗꯨꯑꯣꯏꯗꯤ ꯇꯥꯛꯁꯦ ꯁꯨꯃꯅ ꯇꯧꯍꯟꯕ ꯌꯥꯅꯦꯕ
ꯑꯗꯨ ꯏꯌꯥꯝꯕ ꯑꯩ ꯉꯁꯤꯕꯨꯗꯤ ꯑꯩ ꯁꯦꯀꯦꯟꯗꯔ ꯑꯣꯏꯔꯅꯤ ꯍꯌꯦꯡꯅ ꯑꯃꯨꯛ ꯁꯦꯀꯦꯟꯗꯔ ꯑꯣꯏꯗꯧꯅꯤꯀꯣ
ꯌꯥꯏ ꯌꯥꯏ ꯑꯗꯨ ꯌꯥꯏ ꯇꯧꯔ ꯂꯣꯏꯔꯦ ꯀꯩꯗꯧꯔꯒꯦ ꯅꯪ ꯌꯥꯝꯅ ꯄꯥꯈꯠꯂꯤꯗꯨꯒꯤ ꯇꯧꯁꯦꯕ
ꯃꯥꯜꯂꯦ ꯑꯁꯣꯝꯗ ꯀꯝꯄ꯭ꯂꯦꯟ ꯀꯝꯄ꯭ꯂꯦꯟ ꯇꯧꯔꯄ
ꯑꯗꯨ ꯃꯣꯏ ꯄꯩꯁꯥ ꯄꯤꯅꯤꯡꯗꯦ ꯃꯤ ꯋꯥꯠꯂꯦꯗꯗꯥꯏ
ꯎꯝ
ꯑꯩꯈꯣꯏ ꯑꯩꯅ ꯑꯩ ꯄ꯭ꯔꯣꯇꯤꯟꯒꯁ ꯄꯨꯔꯒ ꯂꯩꯔꯤꯕꯅꯤ ꯄꯩꯁꯥꯥꯁ ꯄꯁ ꯄꯨꯔꯤꯕꯅꯤꯉ ꯏꯣ ꯆꯅꯥ ꯌꯣꯜꯂꯒ ꯄꯩꯁꯥꯁꯤꯡ ꯌꯦꯡꯅꯤꯅꯦ ꯥꯏꯁꯤ ꯑꯗꯨꯗꯤ ꯑꯦ ꯇꯨꯌꯦꯞ ꯃꯤꯅꯠꯁ ꯁꯣꯟꯒꯨꯝꯁꯦ ꯑꯩ ꯁꯤ ꯂꯣꯏꯁꯤꯜꯂꯂ ꯑꯦ ꯌꯧꯍꯣꯟꯁꯤꯍꯦ ꯌ ꯌꯧꯔꯦ ꯌꯧꯔꯦ ꯃꯤꯅꯤꯠꯦꯀꯦꯟ ꯍ
ꯔꯣ ꯖꯔꯣ ꯔꯣ ꯍ ꯍꯣ ꯐꯔꯦ ꯐꯔꯦ